ꯅꯨꯉꯥꯏꯔꯤꯕꯣ
ꯍꯣꯏ
ꯀꯩꯗꯧꯔꯤꯅꯣ
ꯑꯗꯨꯝ ꯇꯨꯝꯔꯒ ꯂꯩꯔꯦꯅꯦ
ꯉꯜꯂꯤꯍꯦ ꯉꯟꯅꯥ ꯇꯨꯝꯃꯤꯅꯥ
ꯍꯥ
ꯉꯟꯅ ꯇꯨꯝꯃꯦꯕ
ꯍꯣꯏ ꯕꯣꯜ ꯑꯗꯨꯝ ꯌꯦꯡꯔꯒ ꯇꯨꯝꯔꯒ ꯑꯗꯨꯝ ꯂꯩꯌꯦ
ꯑꯥ ꯀꯩ ꯃꯊꯦꯜ ꯆꯕꯤꯔꯒꯦ
ꯉꯁꯤ ꯌꯦꯟ ꯆꯥꯏ ꯅꯪꯗꯤ
ꯑꯍꯥꯎꯕ ꯌꯥꯝ ꯆꯥꯔꯝꯃꯦꯅ ꯑꯩꯁꯦ ꯉꯁꯤ ꯁꯧꯒ꯭ꯔꯤ ꯆꯥꯏꯌꯦꯕꯣ
ꯑꯣ ꯃꯈꯣꯟ ꯇꯥꯔꯒ ꯇꯥ ꯇꯥ ꯇꯥꯗ꯭ꯔꯕ ꯁꯥ ꯁꯥꯥ ꯁꯥꯔꯞ ꯁꯥꯕꯤꯅꯤꯅꯦ ꯅꯪꯁꯦ
ꯍꯥꯥ
ꯇꯥꯔꯒ ꯇꯥꯗ꯭ꯔꯕ ꯁꯥꯕ ꯃꯤꯅꯤꯅꯦ
ꯑꯗꯨꯅꯅꯤ
ꯑꯩ ꯂꯣꯏꯅꯃꯛ ꯈꯪꯉꯤ
ꯈꯪꯕ꯭ꯔꯣ ꯌꯥꯝ ꯈꯪꯉꯝꯃꯤꯍꯦ
ꯍꯣꯏ ꯌꯥꯝꯅ ꯈꯪꯕꯅꯦ ꯈꯪꯕ ꯃꯤꯅꯦ ꯑꯩꯁꯦ ꯀꯩꯅꯣ ꯁꯥꯏꯟꯇꯤꯁ ꯑꯣꯏꯕ ꯑꯣꯏꯒꯗꯧꯕ ꯃꯤꯅꯤꯅꯦ
ꯅꯪꯁꯦ ꯌꯥꯝ ꯈꯪꯒꯟꯕ ꯃꯤ ꯑꯣꯏꯔ ꯃꯥꯜꯂꯦꯅꯦꯍꯦ
ꯍꯣꯏ ꯅꯪꯗꯤ ꯕꯣꯜ ꯌꯦꯡꯉꯗꯣꯏꯔꯣ
ꯑꯩꯗꯤ ꯌꯦꯡꯉꯔꯣꯏꯗ ꯉꯁꯤꯁꯦ
ꯑꯟꯁꯔ ꯃꯨꯛ ꯉꯥꯏꯔꯒ ꯂꯩꯕꯣ ꯑꯩꯗꯤ ꯍꯧꯖꯤꯛ ꯍꯧꯖꯤꯛ ꯍꯧꯖꯤꯛ ꯌꯦꯡꯉꯒ ꯂꯩꯌꯦ ꯍꯧꯖꯤꯛ ꯑꯩ
ꯑꯥ
ꯒꯣꯜ ꯑꯅꯤ ꯆꯟꯈ꯭ꯔꯦ ꯑꯥꯔꯖꯦꯟꯇꯤꯅꯥ
ꯑꯁ ꯀꯩꯒꯤꯅꯣ ꯌꯥꯝ ꯊꯨꯏꯍꯦ ꯑꯃꯨꯛ ꯆꯪꯈ꯭ꯔꯕꯣ ꯂꯥꯎꯅꯥꯔꯤ ꯑꯣ
ꯅꯪꯗꯤ ꯀꯔꯤꯒꯤꯅꯣꯅꯦ ꯑꯗꯨꯝ ꯅꯣꯛꯔꯒ ꯂꯩꯕꯗꯣ
ꯅꯣꯛꯇ꯭ꯔꯗꯤ ꯑꯩꯁꯦ ꯏꯁꯥ ꯅꯨꯡꯉꯥꯏꯇꯕ
ꯑꯗꯨꯗꯤ ꯅꯣꯛ ꯅꯣꯛꯄꯗꯤ ꯐꯥꯏꯔꯦ
ꯑꯩ ꯁꯣꯝꯗ ꯀꯩꯅꯣꯝꯃ ꯌꯦꯡꯉ ꯂꯩꯕꯒꯤ ꯑꯗꯨꯒꯤꯅꯦ ꯋꯥꯔꯧꯕꯤꯕ ꯌꯥꯗ꯭ꯔꯦ
ꯅꯪꯁꯦ ꯏꯁꯩ ꯁꯛꯂꯔꯣꯏꯔꯣ ꯍꯧꯖꯤꯛꯇꯤ
ꯀꯔꯤ ꯍꯥꯏꯕꯅꯣ ꯇꯥꯗꯦ
ꯕꯣꯜ ꯌꯦꯡꯅꯤꯡꯗꯕ꯭ꯔꯣ ꯅꯪꯁꯦ
ꯌꯦꯡꯅꯤꯡꯗꯦ ꯑꯩꯗꯤ ꯕꯣꯜ ꯄꯥꯝꯗꯦ
ꯏꯟꯇ꯭ꯔꯦꯁ ꯂꯩꯇ꯭ꯔꯦ
ꯑꯥ ꯕꯤꯠ ꯂꯩꯇꯦ ꯑꯗꯨꯒꯨꯝꯕ
ꯀꯔꯤꯒꯤ ꯕꯤꯠ ꯂꯩꯇꯕꯅꯣ ꯅꯥꯏꯅ ꯗ꯭ꯔꯦꯁ ꯂꯩꯅ
ꯈꯪꯗꯦ ꯂꯩꯇꯦ
ꯀꯩꯒꯤ ꯂꯩꯇꯕꯅꯣꯅꯦ ꯏꯁ ꯕꯣꯜꯗꯤ ꯃꯈꯣꯏ ꯃꯈꯣꯏꯒꯤ ꯏꯟꯇꯔꯦꯁ ꯍꯥꯏꯅ ꯅꯪ ꯂꯩꯇ꯭ꯔꯗꯤ ꯈꯪꯗ꯭ꯔꯦ
ꯑꯁꯤꯁꯤꯕꯨ ꯀꯥꯏ ꯀꯥꯏꯗ ꯆꯠꯀꯦ ꯀꯔꯤ ꯀꯔꯤ ꯇꯧꯔꯒ ꯂꯩꯕ꯭ꯔꯣ
ꯑꯩ ꯍꯧꯖꯤꯛꯍꯧꯖꯤꯛ ꯑꯣ ꯏꯁꯇꯨꯗꯦꯟ ꯑꯣꯏꯔꯒ ꯂꯩꯌꯦ
ꯌꯥꯝ ꯐꯩ ꯐꯩ ꯑꯩꯗꯤ
ꯀꯔꯤꯝꯇꯠ ꯑꯣꯏꯗꯦ ꯃꯤꯔꯦꯝ ꯑꯣꯏꯔꯒ ꯂꯩꯌꯦ
ꯀꯩ ꯍꯩꯕ
ꯑꯩꯁꯦ ꯃꯤꯔꯦꯝ ꯑꯣꯏꯔꯒ ꯂꯩꯔꯦ ꯒ꯭ꯌꯥꯟ ꯇꯕ꯭ꯔꯣ ꯃꯤꯔꯦꯝ ꯍꯥꯏꯕꯁꯦ
ꯅꯪ ꯁ꯭ꯀꯨꯜ ꯀꯕꯥ ꯂꯣꯏꯔꯕꯣ
ꯂꯣꯏꯔꯦ ꯍꯅꯨꯒꯗꯧꯔꯦ ꯁ꯭ꯀꯨꯨꯜ
ꯀꯥꯕ ꯂꯩꯇ꯭ꯔꯦ ꯀꯣꯂꯦꯖ ꯆꯠꯂꯒ ꯂꯩꯔꯦ
ꯌꯥꯝ ꯐꯩ ꯌꯥꯝ ꯐꯩ ꯀꯟꯅ ꯍꯣꯠꯅꯧꯀꯣ ꯃꯤ ꯑꯣꯏꯅꯕ ꯀꯟꯅ ꯍꯣꯠꯅꯧꯋꯣ ꯃꯤ ꯑꯣꯏꯅꯕ
ꯃꯤ ꯑꯣꯏꯕ ꯃꯇꯝ ꯅꯪꯕꯨ ꯇ꯭ꯔꯤꯠ ꯇꯧꯗꯧꯕ ꯂꯥꯛꯀꯅꯤ
ꯍꯣꯏ ꯉꯥꯏꯔꯒ ꯂꯩꯔꯝꯗꯣꯏꯅꯦ ꯆꯦ ꯈꯣꯏꯅ
ꯑꯩꯕꯨ ꯀꯧꯔꯒ ꯂꯩꯔꯝꯃꯣ ꯑꯗꯨꯗꯤ ꯑꯩ ꯑꯣꯐꯤꯁꯥꯔ ꯑꯣꯏꯔꯝ ꯃꯇꯝꯗ ꯅꯪꯒꯤ ꯀꯔꯤ ꯀꯔꯤꯅꯣ ꯄꯤꯒꯅꯦꯕ ꯅꯪ ꯑꯩꯕꯨ ꯀꯥꯎꯔꯗꯤ ꯄꯤꯔꯔꯣꯏꯀꯣ ꯑꯝꯇꯥꯡ ꯀꯔꯤꯁꯨ ꯑꯝꯇꯪ ꯄꯤꯔꯔꯣꯏ
ꯀꯥꯎꯕ ꯍꯥꯏꯕꯩ ꯃꯠ ꯀꯥꯎꯕꯁꯦ ꯑꯩꯉꯣꯟꯗ ꯂꯩꯇꯦꯀꯣ ꯁꯨꯡꯀꯎ ꯀꯎꯔꯣꯏ ꯑꯩꯗꯤ ꯅꯨꯉꯥꯏꯔꯝꯗꯨꯏꯅꯤ ꯅꯪ ꯑꯣꯏꯅ ꯀꯥꯎꯔꯝ ꯀꯥꯎ ꯑꯗꯣ ꯅꯪ ꯑꯣꯏꯅ ꯀꯥꯎ ꯀꯥꯎꯊꯣꯛꯀꯅꯤꯀꯣ
ꯑꯩꯗꯤ ꯃꯤ ꯀꯥꯎꯕ ꯃꯤ ꯅꯠꯇꯦ ꯑꯗꯨꯝ ꯈꯪ ꯈꯪꯕꯤꯔꯗꯤꯀꯣ
ꯎꯝ
ꯑꯉꯥꯡꯅ ꯈꯪꯕꯤꯕ ꯃꯤꯁꯨ ꯑꯗꯨꯝ ꯈꯪꯔꯒ ꯂꯩꯌꯦ
ꯍꯌꯦꯡꯋꯥꯏ ꯑꯆꯧ ꯑꯁꯥꯡ ꯑꯣꯏ ꯑꯣꯏꯔꯛꯑꯒ ꯀꯥꯎꯊꯣꯛꯑꯗꯤ ꯂꯣꯏꯔꯦꯍꯦ ꯑꯩꯅ ꯁꯣꯝꯗ ꯋꯥꯅ ꯑꯩꯅ ꯍꯥꯏꯈꯤꯕꯗꯣ ꯅꯪ ꯉꯥꯏꯔ ꯂꯩꯔꯒ
ꯍꯣꯏ ꯅꯪꯗꯤ ꯍꯧꯖꯤꯛ ꯍꯧꯖꯤꯛ ꯀꯔꯤ ꯊꯕꯛ ꯇꯧꯔꯒ ꯂꯩꯔꯦ
ꯑꯩ ꯊꯕꯛꯇꯧꯗꯦ ꯌꯨꯝꯗ ꯑꯗꯨꯝ ꯂꯩꯌꯦ ꯀꯩꯁꯨ ꯇꯧꯗꯦ
ꯎꯝ ꯏꯊꯟꯇ ꯂꯩꯕ꯭ꯔꯣ ꯑꯗꯨ ꯅꯠꯇ꯭ꯔꯗꯤ ꯅꯈꯣꯏ ꯃꯥ ꯂꯩꯕ꯭ꯔꯣ
ꯏꯃꯥꯈꯣꯏ ꯏꯆꯦ ꯈꯣꯏ ꯑꯩꯈꯣꯏ ꯗꯥꯗꯥ ꯈꯣꯏ ꯂꯩꯌꯦ
ꯐꯥꯔꯦꯅꯦ ꯑꯗꯨꯗꯤ
ꯎꯝ ꯐꯔꯦ ꯍꯥꯏꯕ ꯇꯥꯔꯦ
ꯍꯣꯏꯅꯦ
ꯍꯌꯦꯡꯗꯤ ꯀꯥꯏ ꯆꯥꯠꯀꯦꯔꯣ ꯅꯪꯗꯤ ꯂꯩꯒꯗ꯭ꯔꯣ
ꯍꯥꯌꯦꯡꯗꯤ ꯀꯣꯂꯦꯖ ꯆꯠꯄ ꯇꯥꯔꯦꯅ
ꯑꯥ ꯅꯨꯡꯇꯤꯒꯤ ꯆꯠꯄ꯭ꯔꯣ ꯅꯠꯇ꯭ꯔꯒꯅ ꯆꯠꯅꯤꯡ ꯆꯠꯅꯤꯡꯕ ꯃꯇꯝꯗ ꯆꯠꯂꯒ ꯂꯩꯕ꯭ꯔꯣ
ꯇꯝꯗ ꯆꯠꯂꯒ ꯂꯩ
ꯍꯥꯎ ꯑꯗꯨꯅ ꯃꯤ ꯑꯣꯏ ꯍꯥꯌꯦꯡꯋꯥꯏ ꯃꯤ ꯑꯣꯏꯔꯒ ꯈꯟꯒꯅꯨꯍꯣꯏ ꯅꯨꯡꯇꯤꯒꯤ ꯆꯠꯂꯣ
ꯅꯨꯡꯇꯤ ꯆꯠꯂꯁꯨ ꯌꯥꯏ ꯑꯗꯨꯁꯨ ꯑꯩꯈꯣꯏꯅ ꯇꯥꯟꯅꯔꯗꯤ ꯑꯗꯨꯝ ꯆꯠꯇ꯭ꯔꯕꯁꯨ ꯌꯥꯏꯅ
ꯑꯝ ꯑꯗꯨ ꯇꯟꯕ ꯌꯥꯗꯦ ꯍꯥꯏꯕꯅꯤꯗ ꯑꯩꯅ ꯍꯥꯏꯕꯁꯤ
ꯇꯟꯗꯕꯁ ꯇꯧꯔꯁꯨ ꯑꯗꯨꯝ ꯇꯟꯅꯗꯤ ꯎꯄꯥꯏ ꯂꯩꯇ꯭ꯔꯦ ꯍꯧꯒꯠꯇ꯭ꯔꯤ ꯕꯣꯜ ꯌꯦꯡꯕꯒꯤ ꯍꯧꯒꯠꯇꯕ ꯃꯇꯝꯁꯨ ꯂꯩꯔꯦ ꯁ꯭ꯀꯨꯜ ꯆꯠꯄ ꯃꯇꯝꯗꯀꯣ ꯀꯣꯂꯦꯖ ꯆꯠꯄ ꯃꯇꯝꯗ ꯑꯗꯨꯒꯤ ꯑꯩꯁꯦ ꯃꯤ ꯑꯣꯏꯒꯗꯧꯕ ꯃꯤ ꯅꯠꯇꯦ
ꯍꯧꯖꯤꯛ ꯈꯇꯪ ꯃꯤꯑꯣꯏꯅꯤ ꯋꯥ ꯍꯥꯏꯔꯒ ꯃꯤ ꯑꯣꯏꯒꯗꯕ ꯃꯤ ꯅꯠꯇꯦ ꯑꯃꯨꯛ ꯇꯧꯔꯛ ꯑꯦ
ꯑꯣꯏꯒꯗꯣꯏꯔ ꯑꯣꯏ
ꯀꯔꯤ ꯍꯥꯏꯕ
ꯍꯥꯎ ꯐꯥꯎ ꯉꯥꯛꯄ ꯍꯧꯗ꯭ꯔꯤꯕ ꯅꯪ
ꯃꯤ ꯑꯣꯏꯗ꯭ꯔꯁꯨ ꯀꯩꯗꯝꯇ ꯇꯧꯅꯤ
ꯀꯅꯥ ꯀꯅꯥ ꯂꯩꯒꯦ ꯅꯪꯗꯤ
ꯀꯩ ꯍꯥꯏꯕ ꯑꯩꯒꯤ ꯕ꯭ꯔꯥꯗꯔꯁ ꯑꯩꯒꯤ ꯏꯃꯥꯟꯅꯕ ꯑꯃ ꯂꯩꯌꯦ ꯃꯥꯗꯤ ꯇꯨꯝꯈ꯭ꯔꯦ
ꯉꯥꯟꯗꯦꯍꯦ
ꯍꯣꯏ ꯕꯣꯜ ꯏꯞꯇ꯭ꯔꯦꯁ ꯂꯩꯇ ꯂꯩꯇ꯭ꯔꯕꯒꯨꯝ ꯃꯥꯁꯦ
ꯎꯝ ꯑꯩꯒꯤ ꯃꯔꯨꯞ ꯌꯥꯎꯔꯝꯃꯤꯅꯦ ꯅꯪ ꯃꯔꯨꯞꯇꯨ
ꯅꯪꯒ ꯆꯞꯃꯜꯂꯦ
ꯍꯌꯦꯡ ꯊꯣꯛꯂꯗꯤꯀꯣ ꯀꯔꯤ ꯇꯤꯝ ꯉꯝꯒꯦꯅ ꯈꯪꯒꯅꯤ ꯑꯗꯨ ꯈꯥꯡꯉꯗꯤ ꯌꯥꯔꯦ ꯑꯗꯨꯒ ꯃꯥ ꯒꯤ ꯏꯃꯥꯟꯅꯕ ꯃꯈꯣꯏ ꯄꯨꯟ- ꯄꯨꯟꯅꯗꯤꯀꯣ ꯃꯥꯖꯦ ꯑꯩ ꯌꯦꯡ ꯌꯦꯡꯉꯥꯒ꯭ ꯀꯣ
ꯎꯪ
ꯗ꯭ꯔꯦꯁ ꯂꯩꯕ ꯁꯥꯒꯅꯦꯕ ꯑꯗꯨꯒ ꯌꯥꯝꯅ ꯕꯣꯜ ꯇ꯭ꯔꯦꯁ ꯂꯩꯕ ꯃꯤ ꯁꯥꯔꯒ
ꯌꯥꯏꯅꯦ ꯑꯩꯒꯨꯝꯕꯅꯤꯅꯦ ꯅꯪ ꯃꯔꯨꯞꯁꯦ
ꯅꯪꯁꯨ ꯑꯗꯨꯝ ꯇꯧꯕ꯭ꯔꯣ
ꯑꯩꯁꯨ ꯑꯗꯨꯝ ꯇꯧꯕꯅꯦ ꯅꯪ ꯃꯔꯣꯞꯀ ꯆꯞ ꯃꯥꯟꯅꯔꯦ
ꯅꯪ ꯃꯔꯨꯞꯀ ꯆꯞ ꯃꯥꯟꯅꯔꯦ
ꯑꯗꯨꯗꯤ ꯕꯅꯤꯖꯦ ꯏ ꯇꯝ ꯏ ꯁꯦꯔꯝ ꯑꯣꯏꯕꯒꯤꯅꯤꯗ
ꯍꯣꯏ ꯏꯕꯥꯟꯅꯤ ꯏ ꯃꯥꯟꯅꯥꯕ ꯃꯥꯜꯂꯦ
ꯍꯣꯑꯣꯢ
ꯑꯗꯨ ꯀꯅꯥꯅ ꯆꯥꯛ- ꯢꯟꯁꯥꯡ ꯊꯣꯡꯒꯦ ꯅꯣꯏꯅꯤꯗꯤ
ꯅꯣꯏ ꯑꯅꯤ ꯏꯕꯥꯅꯤ ꯈꯛꯇ ꯂꯩꯇ ꯂꯩꯕꯒꯤ ꯅꯠꯇꯦ ꯍꯨꯖꯤꯛ ꯍꯨꯖꯤꯛ ꯔꯣꯝꯅꯀꯣ ꯏꯕꯥꯅꯤ ꯂꯩꯌꯦ ꯂꯩꯕꯅꯦ ꯑꯩꯈꯣꯏ ꯏꯃꯥ ꯏꯆꯦ ꯌꯥꯝꯅ ꯂꯩ ꯃꯤ ꯌꯥꯝꯅ ꯂꯩꯗ
ꯑꯩꯗꯤ ꯅꯣꯏ ꯑꯅꯤ ꯈꯇꯪ ꯂꯩꯕ꯭ꯔꯅ ꯈꯟꯕ ꯑꯩ ꯋꯥꯈꯜꯁꯤ ꯁꯣꯏꯔꯦꯅꯦ
ꯑꯥꯑꯥ ꯏꯁꯣꯏ- ꯁꯣꯏꯅꯥꯔꯦꯉꯣ
ꯅꯪ ꯁꯤꯗꯤ ꯇꯨꯝꯅꯤꯡꯈ꯭ꯔꯕ ꯖꯥꯠꯅꯦꯍꯦ
ꯑꯩꯁꯦ ꯇꯨꯝꯃꯒ ꯂꯩꯔꯝꯅꯤ ꯑꯗꯨꯒꯤꯅꯦ ꯍꯤꯞꯄꯒ ꯂꯩꯔꯦ
ꯅꯥꯊꯟꯇꯔꯣ
ꯅꯠꯇꯦꯗ ꯑꯩꯁꯨ ꯑꯩ ꯏꯆꯦ ꯈꯣꯏꯒ ꯇꯨꯝꯃꯒ ꯂꯩꯌꯦ ꯏꯊꯟꯇ ꯅꯠꯇꯦ
ꯏꯊꯟꯇ ꯇꯨꯝꯕꯗꯤ ꯐꯠꯇ꯭ꯔꯦ ꯐꯠꯇꯦ
ꯍꯣꯏ
ꯑꯩꯗꯤ ꯏꯊꯟꯗ ꯇꯨꯝꯕ ꯌꯥꯗꯦꯕ
ꯀꯩꯗꯧꯒꯦ ꯅꯊꯟꯗ ꯇꯨꯝꯃꯗꯤ
ꯑꯩꯖꯦ ꯀꯔꯤ ꯍꯥꯏꯒꯅꯣ ꯈꯪꯗꯦꯗ ꯍꯩꯕ ꯍꯩꯕ ꯈꯪꯗꯦ ꯑꯗꯨ ꯄ꯭ꯔꯣꯕ꯭ꯂꯦꯝ ꯑꯃꯥ ꯂꯩꯕ ꯀꯣ
ꯑꯥꯗꯨꯗꯤ ꯀꯅꯥꯒ ꯇꯨꯝꯒꯦ ꯅꯃꯥꯟꯅꯕꯒ ꯇꯨꯝꯕ꯭ꯔꯣ
ꯍꯣꯏ ꯏꯃꯥꯟꯅꯕꯒꯁꯨ ꯇꯨꯝꯃꯦ ꯑꯗꯨꯒ ꯑꯩꯒꯤ ꯕ꯭ꯔꯗꯔꯁ
ꯑꯣ
ꯑꯗꯨꯝ ꯇꯨꯝꯂꯒ ꯂꯩꯗ ꯍꯧꯖꯤꯛꯇꯤ ꯃꯅꯤ ꯈꯛꯇꯅꯤ
ꯑꯥ
ꯍꯌꯦꯡ ꯀꯔꯤ ꯀꯔꯤ ꯇꯧꯔ ꯊꯕꯛ ꯇꯧꯔꯒ ꯂꯩꯒꯅꯤ ꯅꯪꯗꯤ
ꯍꯌꯦꯡꯁꯤ ꯑꯩ ꯀꯣꯏꯕ ꯆꯠꯀꯦ ꯍꯌꯦꯡ ꯏꯃꯥꯟꯅꯕꯤꯁꯤꯡꯒ ꯀꯣꯏꯕ ꯆꯠꯅꯤꯡꯉꯥꯏ ꯍꯥꯏꯅꯔꯤꯌꯦ
ꯑꯩꯁ ꯅꯨꯄꯤꯁꯨ ꯀꯣꯏꯕ ꯈꯪꯕ꯭ꯔꯣꯅꯦ ꯑꯩꯁꯤ ꯌꯥꯎꯕ ꯅꯪ ꯅꯪꯗꯤ ꯑꯩꯕꯨ ꯈꯪꯗꯅ ꯀꯔꯤꯒꯤ ꯑꯩꯕꯨ ꯀꯧꯕꯅꯣꯅꯦ
ꯌꯦ
ꯑꯩꯗꯤ ꯏꯟꯗꯤꯌꯥꯗꯒꯤ ꯅꯠꯇꯦ
ꯑꯦ ꯏꯟꯗꯤꯌꯥꯗꯩ ꯅꯠꯇ꯭ꯔꯁꯨ ꯌꯥꯏ ꯀꯩꯅꯣꯅꯦ
ꯅꯪ ꯑꯩꯒꯤ ꯇꯤꯛꯀꯦꯠ ꯀꯛꯄ ꯌꯥꯕ꯭ꯔꯣꯅꯦ
ꯌꯥꯏꯌꯦ ꯌꯥꯏꯌꯦ ꯀꯛꯊꯣꯛꯑꯒ ꯂꯣꯏꯔꯦ ꯅꯪ ꯑꯗꯨꯒꯤꯗꯃꯛ ꯀꯔꯤꯒꯤ ꯋꯥꯔꯤꯅꯣ
ꯑꯗꯨꯗꯤ ꯍꯌꯦꯡ ꯃꯣꯔꯅꯤꯡꯗ ꯇꯤꯛꯀꯦꯠ ꯀꯛꯄꯤꯌꯣ ꯎꯆꯤ ꯂꯥꯛꯂꯒꯦ
ꯅꯠꯇꯦ ꯂꯥꯏꯔꯤꯁꯤꯗꯤ ꯀꯩꯗꯧꯕꯩ ꯋꯥꯔꯨꯢꯅꯣ ꯑꯗꯨꯒꯤꯕꯨ
ꯍꯣꯏꯅꯦ ꯋꯥꯔꯔꯣꯏꯅꯦ ꯑꯗꯨꯗꯤ ꯇꯤꯀꯦꯠ ꯀꯛꯄꯤꯌꯣ ꯑꯩꯁꯨ ꯏꯃꯥꯟꯅꯕꯥ ꯀꯠ ꯄꯨꯟꯅꯤꯡꯕ ꯄꯨꯟꯅꯤꯡꯕꯒꯤ ꯂꯩꯕꯅꯤꯅꯦ
ꯎꯝ ꯎꯝ ꯀꯛꯄꯤꯒꯦ ꯀꯛꯄꯤꯒꯦ
ꯇꯤꯀꯦꯠꯗꯣ ꯂꯥꯛ ꯑꯅꯤ ꯑꯍꯨꯝ ꯆꯥꯡꯕꯅꯦ
ꯆꯪꯖꯁꯅꯨ ꯀꯩꯗꯧꯔꯒꯦ
ꯅꯪ ꯂꯩꯕ꯭ꯔꯣ ꯄꯩꯁꯥ
ꯑ ꯁꯨꯡꯋꯥꯠ ꯋꯥꯠꯇꯦꯗ ꯄꯩꯁꯥꯒꯤꯕꯣ
ꯅꯪ ꯄꯩꯁꯥ ꯂꯩꯔꯤ ꯇꯤꯀꯦꯠ ꯀꯛꯄꯤꯔꯣꯅꯦ ꯑꯩ ꯑꯣꯐꯤꯁꯥꯔ ꯑꯣꯏꯔ ꯃꯇꯝꯗ ꯅꯪꯒꯤ ꯄꯩꯁꯥ ꯄꯤꯕꯤꯒꯦ ꯅꯪ ꯀꯛ